ꯇꯥꯕ꯭ꯔꯣ
ꯇꯥꯏꯌꯦ ꯍꫭꯏ
ꯀꯨꯔꯤ ꯇꯧꯔꯤꯅꯣ ꯇꯥꯏꯌꯦ ꯇꯥꯏꯌꯦ
ꯇꯨꯝ ꯃꯤꯅꯦ
ꯑꯦ ꯋꯥꯉꯥꯡꯕꯁꯨ ꯍꯩꯇ‌ꯦ
ꯀꯣ ꯑꯩ ꯂꯥꯛꯄ ꯀꯥꯟꯗꯀꯣ
ꯑ
ꯆꯥꯛ ꯆꯥꯃꯤꯟꯅꯁꯦ ꯎꯝ ꯁꯟꯁꯥ ꯃꯖꯥ ꯁꯦꯝꯕ ꯃꯅꯨꯡꯁꯥꯗꯣ
ꯎꯝ ꯆꯥꯁꯦ ꯆꯥꯁꯦ ꯑꯩꯈꯣꯏꯗꯤ ꯆꯨꯝ ꯍꯥꯏꯒꯅꯤ ꯍꯥꯏꯔꯒ ꯆꯥꯕ
ꯑꯁ ꯅꯪ ꯁꯇꯔꯗꯦꯗꯗꯤ ꯌꯥꯝ ꯊꯦꯡꯅ ꯂꯥꯛꯄ꯭ꯔꯥ
ꯅꯠꯇꯦ ꯌꯥꯝ ꯉꯥꯟꯅ ꯂꯥꯛꯑꯁꯤꯇꯍꯥꯏꯗꯤ
ꯄꯨꯡ ꯀꯌꯥꯗ
ꯉꯁꯤ ꯉꯁꯤꯒꯤꯗꯤ ꯃꯣꯏꯅ ꯌꯦꯟꯖꯥꯡ ꯊꯣꯡꯕꯤꯌꯣ ꯍꯥꯏꯔꯒ ꯑꯩꯈꯣꯏ ꯊꯣꯡꯉ ꯑꯗꯨꯒꯤ
ꯑꯗꯨꯗꯤ ꯅꯍꯥꯟ ꯉꯁꯥꯏ ꯐꯣꯟ ꯇꯧꯔꯒ ꯄꯥꯏꯁꯨ ꯄꯥꯏ ꯈꯠꯇꯕ ꯅꯣꯏ ꯌꯨꯝꯗ ꯐꯤ ꯌꯥꯝ
ꯎ ꯐ꯭ꯔꯤ ꯍꯥꯏꯕ
ꯐꯤ ꯐꯤ
ꯐꯤ ꯎꯝ ꯔꯩꯌꯦ
ꯑꯃꯨꯛ ꯆꯥꯛ ꯇꯣꯛꯑꯒ ꯌꯨꯝ ꯍꯟꯕꯗꯣ ꯇꯟꯕ ꯑꯩꯗꯣ
ꯎꯝ ꯂꯥꯏꯌꯣ ꯀꯩꯅꯣ ꯁꯤꯗ
ꯑꯗꯨꯣ ꯂꯩꯒꯦ ꯇꯧꯕꯅꯤꯅꯦ
ꯎꯝ ꯂꯩꯑꫭ ꯂꯩꯑꯣ ꯆꯥꯕ ꯂꯣꯏꯔꯒ ꯇꯨꯝꯂꯒ ꯐꯖꯕ ꯋꯥꯔꯤ ꯁꯥꯔꯒ
ꯑ ꯅꯥꯟ ꯅꯨꯄꯥꯗꯤ ꯅꯨꯄꯥ ꯃꯆꯥ ꯒꯥ ꯑꯃꯗꯣ ꯌꯥꯝ ꯁꯊꯤꯕ ꯅꯨꯄꯥꯗꯒ ꯇꯨꯝꯕ ꯌꯥꯏꯌꯦꯕ
ꯑꯩꯈꯣꯏ ꯇꯨꯝꯕ ꯇꯨꯝꯃꯗꯤ ꯌꯥꯔꯦ
ꯑꯩꯈꯣꯏꯗꯤ ꯑꯗꯨꯝ ꯍꯥꯏꯔꯒ ꯃꯇꯝꯁꯨ ꯂꯩꯔꯔꯣꯏ
ꯂꯩꯒꯅꯤꯍꯦ
ꯊꯥ ꯑꯍꯨꯝ ꯃꯔꯤ ꯇꯥꯔꯦ ꯑꯩꯈꯣꯏ ꯑꯁꯤ ꯋꯥ ꯍꯥꯏꯕꯁꯦ꯫
ꯆꯥꯁꯤꯅꯦ ꯑꯩ ꯂꯥꯛꯄ ꯀꯥꯟꯗ ꯁꯇꯔꯗꯦꯗ ꯆꯥꯁꯦ
ꯎꯝ
ꯌꯥꯏꯀꯣ꯫
ꯌꯥꯏ ꯌꯥꯏ
ꯎꯝ
ꯑꯁ ꯄꯩꯁꯥꯁꯦ ꯌꯥꯝ ꯆꯪꯉꯤꯀꯣ ꯅꯨꯄꯤꯁꯦ
ꯆꯪꯕꯅꯦ ꯀꯣ ꯃꯥꯏꯗꯣ ꯁꯊꯤꯔꯗꯤ ꯁꯛ ꯊꯤꯔꯗꯤ ꯄꯩꯁꯥ ꯂꯩꯗꯕ ꯅꯨꯄꯤ ꯌꯥꯝ ꯃꯥꯟꯕꯅꯤꯀꯣ
ꯑꯥ
ꯑꯗꯨ ꯇꯧꯕꯒꯤ ꯑꯩꯗꯤ ꯄꯜꯂꯦ
ꯁꯛ ꯊꯤꯔꯗꯤ ꯃꯤꯁꯨ ꯌꯦꯡꯉꯔꯣꯏ
ꯍꯣꯏ ꯑꯗꯨꯅꯦ
ꯑꯁ ꯅꯪꯗꯤ ꯅꯪꯒꯤ ꯅꯨꯄꯥ ꯂꯩꯕꯅꯤꯅ ꯁꯛꯊꯤꯔꯁꯨ ꯁꯛ ꯐꯖꯔꯁꯨ ꯌꯥꯔꯦ
ꯑꯁ ꯅꯪꯒꯤꯁꯨ ꯂꯩꯕꯗꯨꯗꯤ
ꯎꯝ ꯑꯩ ꯑꯩꯗꯤ ꯅꯨꯄꯥ ꯅꯠꯇꯦ
ꯃꯥꯗꯤ ꯐꯣꯟ ꯄꯥꯏꯗ꯭ꯔꯤꯕꯣ
ꯄꯥꯏꯌꯦ
ꯄꯥꯏꯌꯦ
ꯎꯝ
ꯑꯅꯧꯕ ꯃꯨꯛ ꯂꯩꯈ꯭ꯔꯕ
ꯅꯠꯇꯦ
ꯑꯁ ꯈꯪꯗꯦ
ꯀꯔꯤ
ꯀꯔꯤꯅꯣ
ꯀꯔꯤ ꯈꯪꯗꯕꯅꯣ ꯍꯥꯏꯕꯅꯦ
ꯑ ꯃꯥꯗꯤ ꯀꯩꯁꯨ ꯇꯧꯗꯦ ꯐꯖꯅ ꯂꯩ ꯀꯩꯅꯣ
ꯀꯩꯁꯨꯇꯧꯗꯦꯗ
ꯃꯥꯗꯤ ꯒꯤꯄꯦꯗꯅꯤꯅ
ꯑꯣ
ꯑꯗꯨꯒꯤ ꯏꯀꯥꯏ ꯍꯥꯏꯌꯦ ꯃꯤ ꯃꯌꯥꯝꯅ ꯀꯣꯜ ꯇꯧꯔꯛꯑꯗꯤ
ꯑꯣ
ꯃꯥ ꯀꯤꯄꯦꯠ ꯄꯥꯏꯕꯒꯤ
ꯑꯣ ꯃꯆꯥ
ꯀꯩꯅꯣ ꯉꯥꯎꯕ꯭ꯔꯣ
ꯅꯣꯛꯅꯤꯡꯉꯦ ꯀꯤꯄꯦꯗ ꯄꯥꯏꯕꯒꯤ ꯏꯀꯥꯏꯌꯦ ꯍꯥꯏꯕꯗꯣ
ꯑꯀꯥꯏ ꯍꯥꯏ
ꯎ
ꯑꯩꯁꯦ ꯏꯀꯥꯏꯒꯅꯤ ꯅꯪꯁꯦ ꯏꯀꯥꯏꯒꯅꯤ ꯃꯤ ꯃꯌꯥꯝꯗꯒꯤ ꯀꯣꯗꯔꯗꯤ
ꯀꯥꯏꯗ ꯋꯥ ꯏꯁꯥ ꯌꯥꯝ ꯄꯥꯏ ꯂꯣꯏꯔꯔꯦ ꯑꯩꯗꯤ ꯏꯀꯥꯏꯕꯤꯗꯦ
ꯅꯅꯤꯗꯤ ꯃꯣꯗꯤꯅ
ꯑꯁ ꯄꯩꯁꯥ ꯄꯥꯏꯗꯕꯒꯤꯅꯤꯅꯦ ꯄꯥꯏꯔꯗꯤ ꯄꯥꯏꯔꯤ ꯗꯤ ꯌꯥꯔꯦ ꯑꯗꯣ ꯀꯥꯏꯕꯤꯗꯦ ꯍꯥꯏꯕꯅꯦ ꯐꯣꯟꯗꯨꯕꯨ ꯀꯔꯤ
ꯌꯥꯝ ꯄꯥꯒ ꯍ
ꯀꯗꯥꯏꯗꯒꯤ ꯄꯩꯁꯥ ꯂꯥꯛꯄ ꯑꯩꯗꯤ
ꯈꯪꯗꯦ ꯅꯣꯏꯗꯤ ꯌꯥꯝ ꯍꯩꯕꯅꯤꯅ
ꯍꯩꯗꯦꯒꯔꯤꯔꯣ
ꯅꯪ ꯍꯩꯔꯗꯤ ꯀꯅꯥ ꯍꯩꯒꯗꯤ
ꯎꯝ ꯑꯩ ꯊꯀꯁꯨ ꯆꯦ ꯇ ꯆꯥꯕ ꯑꯗꯨ ꯇꯧꯔꯒ ꯂꯩꯗꯣ ꯀꯗꯥꯏꯗꯒꯤ
ꯋꯥꯗꯤ ꯄꯩꯁꯥ ꯌꯥꯝ ꯄꯥꯏ ꯅꯪꯁꯨ ꯄꯥꯏ
ꯑꯁ ꯇꯥꯅꯤꯡꯗꯕ ꯋꯥ ꯉꯥꯡ ꯂꯛꯑꯦ ꯍꯧꯖꯤꯛꯀꯤꯗꯨꯨ
ꯎ
ꯑꯣꯏꯗꯕ ꯋꯥ ꯉꯥꯡ ꯂꯥꯛꯑꯦ ꯅꯪꯗꯤ
ꯆꯨꯝꯕꯅꯦ ꯅꯪꯒꯤ ꯅꯨꯄꯥꯁꯨ ꯄꯩꯁꯥ ꯌꯥꯝ ꯂꯥꯛꯑꯦ ꯅꯪꯁꯨ ꯌꯥꯝ ꯂꯥꯛꯑꯦ
ꯃꯇꯦ ꯃꯦ
ꯑꯩꯁꯨ ꯈꯤꯇꯪ ꯄꯤꯌꯣ
ꯂꯩꯔꯗꯤ ꯄꯤꯒꯗꯕ ꯂꯩꯇꯕꯒꯤꯅꯤꯅꯦ
ꯏꯁ ꯂꯥꯏꯔꯁꯨ ꯄꯤꯔꯔꯣꯏꯅ ꯈꯪꯉꯤ
ꯑꯜꯥꯍꯤꯠꯇ ꯅꯍꯥꯟ ꯅꯪ ꯅꯤꯕꯗꯣ ꯑꯩ ꯄꯤꯒꯦ ꯄꯤꯒꯦꯗꯤ ꯇꯧꯕꯅꯦꯕꯀꯣ ꯃꯥꯒꯤ ꯃꯅꯥꯎꯅꯨꯄꯥꯗꯣ ꯄꯩꯁꯥꯗꯣ ꯂꯤꯁꯤꯡ ꯀꯨꯟ ꯆꯪꯒꯅꯤ ꯍꯥꯏꯕ
ꯎꯝ
ꯑꯗꯨꯒꯤ ꯃꯥꯗꯣ ꯅꯪꯉꯣꯟꯗ ꯑꯃꯨꯛ ꯄꯤꯔꯤꯗꯤ ꯃꯤꯉꯣꯟꯗ ꯄꯤꯒꯗꯕꯗꯣ ꯈꯔ ꯇꯥꯕ ꯑꯗꯨꯒꯤꯅꯦ
ꯎꯝ
ꯁꯕꯟ
ꯈꯪꯗꯦ ꯄꯩꯁꯥ ꯄꯩꯁꯥ ꯆꯪꯕ ꯑꯦ ꯄꯩꯁꯥꯁꯨ ꯂꯩꯇꯕ ꯎ ꯍꯗ꯭ꯔꯦ
ꯑ ꯀꯦꯗꯣ
ꯎꯝ
ꯑꯩ ꯅꯍꯥꯟ ꯕ꯭ꯂꯦꯡꯀꯦꯠ ꯑꯃ ꯂꯧꯋꯦ ꯑꯦꯁꯤ ꯕ꯭ꯂꯦꯡꯀꯦꯠ ꯍꯥꯏꯅ
ꯑꯣ
ꯂꯤꯁꯤꯡ ꯑꯅꯤꯒ ꯆꯥꯇ꯭ꯔꯨꯛ ꯍꯥꯏꯥꯏꯑꯦ
ꯑꯣ
ꯁꯞ ꯄꯔꯒ ꯂꯣꯅꯦ ꯂꯧ ꯂꯧꯅꯤꯡꯕ ꯃꯤ ꯂꯩꯔꯗꯤ ꯂꯩꯌꯦ ꯍꯥꯏꯕꯤꯌꯨ ꯍꯥꯏꯌꯦꯦ
ꯑꯣ ꯏꯃꯥꯟꯅꯕꯤꯗꯣ ꯃꯥ ꯉꯁꯥꯏ ꯂꯧꯋꯦ ꯍꯥꯏꯕꯗꯣ ꯂꯤꯁꯤꯡ ꯃꯔꯤꯒꯤ ꯑꯗꯨꯁꯨ ꯌꯥꯝ ꯐꯖꯩ ꯑꯩꯗꯤ ꯌꯥꯝ ꯄꯥꯝꯃꯦꯕ
ꯑꯗꯣ ꯅꯪ
ꯅꯠꯇꯦ ꯃꯥꯒꯤꯗꯣ ꯈꯤꯇꯪ ꯔꯤꯖꯦꯛ ꯂꯩꯕꯤꯒꯦꯀꯣ
ꯑꯥ
ꯎꯝ ꯂꯤꯁꯤꯡ ꯃꯔꯤ ꯍꯥꯏꯕꯅꯤꯕ ꯑꯗꯣ ꯂꯤꯁꯤꯡ ꯑꯅꯤꯒꯤ ꯂꯧ ꯍꯥꯏꯕ ꯌꯥꯝ ꯐꯖꯩ ꯄꯤꯖꯦ ꯂꯩꯕꯤꯁꯨ ꯈꯤꯇꯪ ꯂꯩ
ꯅꯪꯒꯤ ꯂꯧꯕ ꯌꯥꯗ꯭ꯔꯣ ꯑꯗꯨꯗꯤ
ꯏꯁ ꯃꯥ ꯍꯥꯟꯅ ꯂꯧꯒ꯭ꯔꯦ
ꯑꯣ
ꯐꯖꯩꯌꯦ ꯎꯇꯣꯁꯨ ꯀꯥꯞꯇꯅꯦ ꯃꯥꯒꯤꯗꯣ ꯌꯥꯝ ꯐꯖꯕꯒꯤ
ꯑꯗꯣ ꯊꯔꯛꯑꯣꯅ ꯌꯦꯡꯒꯦꯅ
ꯌꯥꯝ ꯐꯖꯩ
ꯌꯥꯝ
ꯂꯣꯏꯃꯛ ꯌꯥꯝ ꯐꯖꯩ ꯃꯥꯒꯤꯗꯣ
ꯑꯣ
ꯍꯥꯏꯕꯗꯤ ꯑꯩꯒꯤ ꯃꯦꯅꯦꯖꯔꯒꯤ ꯅꯨꯄꯤꯒꯤꯗꯣ
ꯎꯝ
ꯌꯥꯝ ꯐꯖꯩ ꯃꯣꯏꯗꯤ ꯄꯩꯁꯥ ꯂꯩꯕꯅꯤꯅ
ꯅꯣꯏꯗꯤ ꯃꯤꯦꯅꯦꯖꯔ ꯅꯨꯄꯤꯅ ꯄꯩꯁꯥ ꯂꯩꯇ꯭ꯔꯗꯤ ꯃꯥ ꯑꯁ ꯊꯕꯛ ꯄꯩꯁꯥ ꯌꯥꯝ ꯄꯥꯏꯔꯝꯅꯦ ꯃꯥ ꯅꯨꯄꯥꯁꯨ ꯄꯩꯁꯥ ꯇꯥꯟꯕ ꯃꯥꯁꯨ ꯇꯥꯟꯕ
ꯎꯝ
ꯊꯝ ꯐꯝ ꯂꯩꯔꯝ ꯃꯣꯏꯗ
ꯍꯝ
ꯊꯥꯔꯛꯑꯣ ꯌꯦꯡꯒꯦ ꯊꯥꯔꯈ꯭ꯔꯕ
ꯊꯔꯛꯇꯔꯤꯌꯦ
ꯊꯔꯛꯑꯣ
ꯊꯥꯔꯛꯀꯦ ꯊꯥꯔꯛꯀꯦ ꯌꯥꯝ ꯐꯖꯕꯅꯤꯀꯣ ꯑꯁ ꯑꯩꯒꯤ ꯀꯦꯃꯦꯔꯥ ꯐꯠꯇꯕꯒꯤ ꯅꯪ ꯌꯦꯡꯕ ꯀꯥꯟꯗ ꯐꯖꯠꯇꯦ ꯍꯥꯏꯔꯝꯒꯅꯤ ꯐꯖꯕꯨꯗꯤ ꯐꯖꯩ ꯑꯦ ꯌꯥꯝ ꯐꯖꯩꯌꯦ ꯀꯂꯔꯁꯨ ꯌꯥꯝꯕ ꯑꯩꯒꯤ ꯀꯦꯃꯦꯔꯥꯗ ꯎꯝ ꯊꯤ ꯁꯦꯡꯕꯗꯤ ꯌꯥ ꯐꯖꯕꯅꯤ ꯅꯪꯁꯨ ꯑꯃ ꯂꯧꯔꯣ
ꯑꯥ ꯐꯖꯩ ꯐꯖꯩ
ꯃꯥ ꯂꯧꯔꯣꯕ
ꯑ ꯆ ꯌꯥꯎꯗꯦ
ꯂꯩꯔꯝꯃꯤ ꯅꯪꯒꯤꯗꯤ
ꯐꯖꯩꯀꯣ ꯑꯁꯦꯡꯕꯗꯤ ꯌꯥꯝ ꯐꯖꯕꯦ ꯅꯒꯤ ꯀꯦꯃꯦꯔꯥꯗꯣ ꯐꯠꯇꯅꯕꯒꯤ ꯑꯣꯏꯔꯝꯅꯦ
ꯅꯪꯁꯨ ꯄꯪꯉꯦ ꯂꯩꯔꯗꯤ ꯑꯩꯉꯣꯟꯗ ꯅꯍꯥ ꯑꯁ꯭ꯋꯥꯏꯗ ꯍꯥꯏꯔꯛꯄ ꯌꯥꯕꯅꯦ
ꯑꯦ ꯃꯥꯏꯗꯣ ꯑꯩ ꯊꯕꯛ ꯇꯧꯔꯒ ꯑꯩ ꯊꯕꯛ ꯇꯧꯔꯒ ꯂꯩꯔꯀꯥꯟꯗꯀꯣ ꯃꯥ ꯆꯠꯈꯤꯕꯅꯤ ꯌꯥꯝ ꯑꯩ ꯃꯈꯥꯗ ꯆꯠꯒꯦꯀꯣ ꯍꯥꯏꯔꯒ ꯃꯥꯁꯤ ꯄꯨꯔꯒ ꯂꯥꯛꯄ
ꯑꯥ
ꯗꯨꯒꯤꯅꯤꯌꯦ
ꯑꯗꯨ ꯅꯠꯇꯦ ꯍꯣꯔꯦꯟ ꯑꯩꯈꯣꯏꯗꯣ ꯅꯣꯏꯁꯨ ꯌꯨꯝ ꯐꯖꯅꯕ ꯑꯃ ꯂꯣꯏꯕ ꯀꯥꯟꯗꯀꯣ
ꯑꯣ
ꯦꯠꯇꯣ ꯄꯨꯟꯅ ꯂꯧꯔꯒ ꯌꯦꯟꯕ ꯌꯥꯏ ꯈꯪꯕ꯭ꯔꯥ
ꯑꯥ
ꯑꯩ ꯄꯩꯁꯥ ꯇꯪꯈꯥꯏ ꯇꯪ ꯊꯣꯛꯣꯛꯄ ꯅꯪꯁꯨ ꯇꯪꯈꯥꯏ ꯂꯧꯊꯣꯛꯄ ꯑꯗꯨꯗꯤ ꯐꯖꯕ ꯑꯅꯤꯗꯤ ꯊꯣꯛꯀꯅꯦꯕꯀꯣ ꯑꯗꯣ ꯑꯅꯤꯗꯣ ꯂꯧꯕ ꯑꯃ ꯀꯔꯤꯔꯥ ꯌꯣꯜꯂꯒ ꯑ ꯏꯕꯥꯅꯤ ꯂꯧꯅꯤꯡꯕꯁꯤꯡꯗꯣ ꯂꯧꯔꯒ ꯌꯣꯟꯕꯁꯨ ꯌꯥꯏ ꯈꯔ ꯍꯣꯡꯅ
ꯎꯝ ꯎꯝ ꯑ ꯇꯥꯎꯁꯤꯦ ꯇꯥꯎꯁꯤꯦ
ꯎꯝ ꯩꯔꯥ ꯍꯣꯔꯦꯟ ꯌꯨꯝ ꯄꯥꯟꯕꯗ ꯄꯨꯒꯗꯕ
ꯍ ꯅꯣꯛꯅꯤꯡꯉꯦ ꯁꯤꯒꯤ ꯋꯥꯔꯤꯁꯤꯗꯤ
ꯑꯗꯨꯒꯨꯝꯕꯗꯣ ꯕꯦ ꯏꯁꯄ꯭ꯔꯦꯗꯣ ꯑꯩꯒꯤꯗꯤ ꯑꯍꯨꯝ ꯃꯔꯤ ꯑꯗꯨꯃꯥꯏꯅ ꯂꯩꯌꯦꯕꯀꯣ ꯑꯃꯁ ꯑꯅꯧ ꯋꯥꯏ ꯁꯤꯖꯤꯟꯅꯗꯕ ꯋꯥꯏꯠꯇ ꯂꯩꯣ ꯅꯪꯉꯣꯟꯗ ꯑꯩ ꯊꯣꯡꯍꯟꯗ꯭ꯔꯣ
ꯑꯥ ꯑꯥ
ꯍꯥꯏꯇꯣ
ꯎꯝ ꯑꯣꯍꯦ ꯑꯣꯍꯦ
ꯑꯗꯣ ꯑꯩ ꯑꯃꯝꯐꯥꯎ ꯊꯥꯗ꯭ꯔꯤꯔꯤꯕ
ꯑꯣ ꯌꯥꯝ ꯐꯔꯦ ꯐꯔ ꯌꯥꯝ ꯐꯔꯦ ꯑꯩꯗꯤ ꯂꯨꯍꯣ ꯅꯪꯗꯤ ꯂꯧꯕ ꯌꯥ ꯑꯩꯗꯤ ꯑꯉꯥꯡ ꯑꯣꯏꯕꯅꯤꯅꯀꯣ
ꯍꯣꯔꯦꯟ ꯄꯩꯁꯥ ꯄꯥꯏꯕ ꯀꯥꯟꯗ ꯍꯥꯏꯕꯅ ꯍꯧꯖꯤꯛꯀꯥꯟꯗꯗꯤꯦ ꯑꯩ ꯍꯥꯏꯕꯗꯣ
ꯑꯣ
ꯄꯩꯁꯥ ꯌꯥꯝ ꯄꯥꯏꯕ ꯀꯥꯟꯗꯀꯣ ꯍꯈꯣꯏ
ꯑ ꯑꯗꯨꯗꯤ ꯅ ꯑꯗꯨ ꯑꯗꯨꯗꯤ ꯅꯒꯤꯦ ꯅꯪꯒꯤ ꯅꯪꯒꯤ ꯃꯆꯥ ꯑꯅꯤ ꯑꯍꯨꯝ ꯎꯔꯝꯃꯅꯤ
ꯌꯥꯏꯑꯦ ꯑꯗꯨꯁꯨ ꯀꯔꯤꯁꯨ ꯀꯥꯏꯗꯦ
ꯏꯁꯁ ꯅꯪ ꯑꯩꯉꯣꯟꯗ ꯈꯪꯂꯨꯔꯣꯏ ꯗꯨꯀꯥꯟꯗ
ꯑꯗꯨꯗꯤ ꯀꯔꯤ ꯀꯨꯔꯤ ꯈꯜꯂꯣꯏꯗꯕ ꯅꯣꯏ ꯌꯨꯝ ꯍꯦꯛ ꯁꯥꯔ ꯅꯪꯒꯤ ꯙ꯭ꯔꯨꯝ ꯀꯥ ꯑꯃ ꯂꯩꯔꯗꯤ ꯂꯧꯕ ꯌꯥꯔꯦ
ꯎꯝ ꯑꯩ ꯂꯨꯍꯣꯡꯕ ꯀꯥꯟꯗ
ꯌꯨꯝ ꯁꯥ ꯌꯨꯝ ꯁꯥꯁꯤꯦ ꯍꯥꯏꯌꯣ
ꯑꯁ
ꯇꯥꯕ꯭ꯔꯥ ꯅꯪ ꯅꯈꯣꯏꯒꯤ ꯃꯅꯤꯡꯗ ꯎꯁꯨ ꯌꯥꯝ ꯂꯩꯔꯦ ꯎꯝ ꯃꯈꯥꯒꯤꯗꯣ ꯐꯥꯎꯟꯗꯦꯁꯟ ꯈꯛꯇꯪ ꯇꯧꯔꯣ ꯁꯥꯏꯠ ꯁꯥꯏꯗꯠꯇ ꯇꯤꯟꯅ ꯈꯥꯈ꯭ꯔꯣ ꯑꯗꯨꯗꯤ ꯂꯣꯏꯔꯅ
ꯎꯝ